ꯍꯜꯂꯣ ꯁꯨꯝ ꯐꯝꯂꯝꯕꯅꯦ ꯅꯨꯡꯉꯥꯏꯔꯤꯕꯣ
ꯅꯨꯡꯉꯥꯏꯔꯤꯌꯦ ꯆꯥꯛ ꯆꯥꯈ꯭ꯔꯕ꯭ꯔꯣ
ꯆꯥꯈ꯭ꯔꯦ ꯀꯔꯤ ꯏꯟꯖꯥꯡ ꯆꯥꯒꯦ ꯅꯪꯗꯤ
ꯎꯝ ꯑꯈꯣꯏꯗꯨ ꯉꯁꯤꯗꯤ ꯑꯣꯛꯁꯥ ꯆꯥꯏꯌꯦ
ꯎꯝ ꯑꯁ ꯑꯍꯥꯎꯕ ꯌꯥꯝ ꯆꯥꯏꯅꯦ
ꯑꯩꯈꯣꯏ ꯌꯨꯝ ꯃꯊꯛꯇ ꯍꯠꯄꯀꯣ ꯑꯗꯨꯒꯤ
ꯑꯥ ꯑꯗꯨꯗꯤ ꯌꯥꯝ ꯆꯥꯔꯝꯃꯅꯤꯗ
ꯑꯅꯨ ꯀꯩꯅꯣꯝꯃ ꯍꯪꯒꯦ
ꯑ ꯍꯪꯉꯣ ꯀꯩꯅꯣ
ꯈꯨꯟꯗ ꯀꯩꯅꯣꯝꯃ ꯍꯧꯈ꯭ꯔꯕ꯭ꯔꯣ
ꯀꯔꯤ
ꯑꯥ ꯃꯁꯔꯨꯝꯗꯣ
ꯑꯦ ꯃꯁꯔꯨꯝꯗꯣ
ꯑ ꯉꯁꯥꯏ ꯑ ꯉꯁꯥꯏ ꯅꯨꯄꯤ ꯑꯃꯥꯅ ꯏꯁꯇꯦꯇꯁ ꯊꯝꯕ ꯎꯕ
ꯎ ꯍꯝ ꯊꯤꯕ ꯆꯠꯄ ꯃꯇꯝ ꯐꯪꯗꯕꯒꯤ ꯏꯃꯥꯟꯅꯕꯤꯁꯨ ꯂꯩꯇꯕꯒꯤ ꯆꯠꯇꯦꯗ
ꯑꯗꯣ ꯃꯥꯗꯤ ꯀꯗꯥꯏꯗꯒꯤ ꯊꯝꯕ꯭ꯔꯣ ꯁ꯭ꯇꯦꯇꯁ ꯀꯥꯞꯂꯒ ꯅꯣꯏ ꯈꯨꯟꯗꯒꯤ ꯅꯠꯇꯦ
ꯈꯪꯗꯦ ꯀꯅꯥꯔꯣ
ꯎꯝ ꯑꯥ ꯑꯁ ꯍꯧꯖꯤꯛ ꯑ ꯏꯆꯦꯈꯣꯏꯒꯤ ꯌꯨꯝ ꯃꯅꯥꯛꯇ ꯂꯩꯕꯗꯣ ꯄꯨꯈ꯭ꯔꯤ ꯌꯥꯝ ꯂꯩꯕꯗꯣ
ꯍꯥ ꯈꯪꯗꯦ ꯃꯥ ꯃꯥꯗꯤ ꯊꯤꯕ ꯗꯧ ꯃꯥꯟꯗꯦ ꯃꯆꯦꯅ ꯊꯤꯕ꯭ꯔꯥ ꯑ ꯃꯃꯥꯅ ꯊꯤꯕ꯭ꯔ ꯑꯣꯏꯔꯝꯒꯅꯤ
ꯑꯣ ꯃꯥꯅ ꯁ꯭ꯇꯦꯇꯁ ꯊꯝꯕ ꯑꯗꯨꯗꯤ ꯂꯩ ꯃꯥꯅ ꯏꯁꯇꯦꯇꯁ ꯊꯝꯕꯗꯣ ꯊꯝꯕꯗꯒꯤ ꯑꯩꯈꯣꯏꯁꯨ ꯊꯤꯕ ꯆꯠꯄ
ꯎꯝ ꯍꯥꯏꯗꯤ ꯍꯟꯗꯛꯇꯤ ꯊꯤꯕ ꯆꯄ ꯐꯪꯗ
ꯊꯤꯕ ꯆꯠꯄꯅꯦꯕ ꯉꯁꯤꯗꯣ ꯑꯗꯨꯒ ꯑꯃ ꯐꯥꯎ ꯂꯩꯔꯝꯗꯕ
ꯗꯁꯥꯅꯤꯍꯦ
ꯃ ꯐꯧ ꯂꯩ ꯇꯦ
ꯎꯝ ꯑꯩꯈꯣꯏꯒꯤꯗꯤ ꯍꯧꯕꯗꯤ ꯍꯧꯈ꯭ꯔꯦ ꯍꯥꯏꯌꯦ ꯑꯈꯣꯏ ꯁꯣꯝ ꯐꯨꯠꯕꯣꯜꯒ ꯌꯦꯡꯗꯦꯅ ꯍꯟꯗꯛ ꯃꯇꯥꯡ ꯌꯦꯡꯕ ꯍꯥꯏꯁꯦ ꯀꯩꯅꯣ ꯍꯣꯏꯒꯤ ꯃꯇꯥꯡ ꯈꯛꯇ ꯌꯦꯡꯕꯩ ꯋꯥꯅꯦ ꯑꯇꯩ ꯃꯇꯥꯡꯗꯗꯤ ꯌꯦꯡꯗꯦ
ꯑꯥꯔꯖꯦꯟꯇꯤꯅꯥ ꯑꯩꯈꯣꯏꯒꯤ ꯃꯇꯥꯡꯗꯣ
ꯑ ꯑꯥꯔꯖꯦꯟꯇꯤꯅꯥ ꯍꯣꯏꯒꯤ ꯃꯇꯥꯡꯗꯣ ꯑꯗꯨ ꯈꯛꯇ ꯌꯦꯡꯉꯦ ꯑꯇꯩꯗꯤ ꯌꯦꯡꯗꯦ ꯑꯥꯔꯖꯦꯟꯇꯤꯅꯥꯒꯤ ꯐꯦꯟꯅꯤꯅ
ꯅꯠꯇꯦ ꯅꯠꯇꯦ ꯎꯝ ꯀꯩꯅꯣ ꯎꯝ ꯅꯍꯥꯟ ꯖꯞ ꯄꯥꯟꯒ ꯑꯗꯣ ꯑꯗꯨ ꯅꯨꯃꯤꯠ ꯀꯞꯄꯁꯤꯗꯤꯀꯣ ꯑꯔꯣ ꯅꯠꯇꯦ ꯕ꯭ꯔꯥꯖꯤꯜ ꯁꯞꯄꯣꯔꯠ ꯇꯧꯕꯅꯦꯕ
ꯎꯝ
ꯕ꯭ꯔꯥꯖꯤꯜ ꯁꯞꯄꯣꯔꯠ ꯇꯧꯕꯅꯦꯕ ꯑꯩꯈꯣꯏ ꯐꯝꯕꯗꯤ ꯑꯩꯅ ꯕ꯭ꯔꯥꯖꯤꯜ ꯉꯥꯛꯇꯅꯦꯕ ꯑꯩꯅ ꯁꯞꯄꯣꯔꯠ ꯇꯧꯕꯗꯣ
ꯎꯝ
ꯑꯇꯩꯗꯤ ꯂꯣꯏꯅꯃꯛ ꯀꯩꯅꯣ ꯇꯧꯋꯦꯕ ꯎꯝ ꯍꯣꯏ ꯖꯄꯥꯟ ꯇꯧꯋꯦꯕ ꯑꯗꯣ ꯑꯩ ꯖꯞ ꯄꯥꯟꯅ ꯁꯥꯅꯕꯗꯣ ꯑꯩ ꯁꯨꯡ ꯌꯦꯡ ꯌꯦꯡꯗ꯭ꯔꯤꯕ
ꯎꯝ
ꯑꯗꯨꯒꯤ ꯑꯗꯨ ꯑꯩꯅ ꯑꯗꯨ ꯅꯨꯃꯤꯠꯇꯨ ꯕ꯭ꯔꯥꯖꯤꯜ ꯁꯞꯄꯣꯔꯠ ꯇꯧꯔ ꯂꯥꯁ ꯇ ꯑꯩ ꯖꯄꯥꯟ ꯑꯣꯏꯅ ꯇꯧꯒ꯭ꯔꯦꯍꯦ
ꯑꯁꯦꯡꯕ ꯑꯔꯣ ꯀꯌꯥꯃꯨꯛ ꯅꯨꯡꯁꯤꯕ꯭ꯔꯣ ꯃꯣꯏꯗꯨ ꯅꯪ ꯌꯦꯡꯂꯗꯤ ꯑꯗꯨ ꯅꯨꯃꯤꯠ ꯍꯦꯟꯅ ꯐꯨꯠꯕꯣꯜ ꯅꯨꯡꯉꯥꯏꯕ ꯂꯩꯇꯦ
ꯎꯝ ꯍꯨꯝ
ꯀꯤꯌꯥꯝ ꯅꯨꯡꯉꯥꯏꯌꯦ ꯑꯅꯤꯃꯛ ꯍꯩꯌꯦꯕ ꯃꯣꯏꯗꯤ ꯆꯦꯟꯕꯗꯨ ꯎ ꯄꯨꯔꯥ ꯄꯥꯏꯕꯅꯤꯍꯦ
ꯎꯝ ꯍꯣꯏ ꯑꯩ ꯃꯔꯛ ꯑꯃꯗꯤ ꯍꯥꯏꯐꯦꯠꯇꯤ ꯌꯦꯡꯉꯝꯕꯒꯨꯝ ꯇꯧꯕꯅꯦꯗꯨ ꯃꯣꯏꯗꯣ ꯂꯝꯖꯦꯟꯁꯨ ꯌꯥꯡꯕꯒꯨꯝ ꯇꯧꯋꯦ
ꯎꯝ ꯌꯥꯡꯉꯦ ꯑꯩꯗꯤ ꯃꯣꯏꯒꯤ ꯑꯩꯅ ꯌꯦꯡꯕꯗꯨ ꯑꯍꯥꯟꯕꯅꯦ ꯉꯔꯥꯡꯅ
ꯎꯝꯍꯝ ꯑꯩ ꯋꯥꯜꯀꯞꯀꯨꯝꯕꯗꯤ ꯌꯦꯡꯗꯦ ꯇꯨꯝꯕꯅ ꯐꯩꯌꯦ ꯍꯥꯏꯔ ꯍꯣꯂꯤꯗꯦ ꯐꯪꯉꯤꯉꯩ ꯃꯇꯝꯗ
ꯃꯥꯅꯤꯍꯥꯏ ꯑꯁ ꯑꯩꯈꯣꯏꯗꯤ
ꯑꯥꯔꯖꯦꯟꯇꯤꯅꯥ ꯈꯣꯏ ꯕ꯭ꯔꯥꯖꯤꯜ ꯏꯁꯄꯦꯟ ꯊꯣꯛꯄ ꯀꯥꯟꯗꯗꯤ ꯑꯗꯨꯝ ꯌꯦꯡꯉꯦ ꯗꯣ ꯑꯇꯩ ꯈꯣꯏꯗꯤ ꯌꯦꯡꯕꯗꯣ ꯍꯩꯇꯦꯕ ꯑꯈꯣꯏꯅ ꯈꯪꯕ ꯉꯥꯛꯇ ꯌꯦꯡꯗ꯭ꯔꯗꯤ
ꯎꯝ ꯑꯁ ꯅꯨꯡꯗꯤ ꯅꯨꯡꯉꯥꯏꯕꯅꯍꯦ ꯍꯟꯗꯛ ꯄꯣꯔꯅꯪ ꯑꯣꯔꯑ ꯅꯨꯡꯗꯤ ꯅꯨꯡꯉꯥꯏꯕꯅꯦꯕ ꯄꯣꯔꯇꯨꯒꯜꯒ ꯑꯥꯔꯖꯦꯟ ꯕ꯭ꯂꯥꯏꯟꯒꯤ ꯐꯦꯟꯒꯤ ꯉꯥꯛꯇ ꯄꯥꯏꯔꯒ ꯊꯣꯂꯛꯑꯦ ꯐꯦꯁꯕꯨꯛꯇ
ꯎꯝ ꯄꯣꯔꯇꯨꯒꯜ ꯍꯣꯏ ꯁꯥꯟꯅꯕ ꯅꯪ ꯌꯦꯡꯗ꯭ꯔꯣ
ꯄꯣꯔꯇꯨꯒꯜ ꯑ ꯑꯃꯔꯛ ꯁꯥꯟꯅꯕ ꯌꯦꯡꯉꯦ ꯃꯃꯥꯡꯒꯤꯗꯤ ꯌꯦꯡꯗꯦ ꯑꯅꯤꯔꯛꯖꯦ ꯗ꯭ꯔꯣ ꯇꯥꯕꯅꯤ
ꯍꯣꯏ ꯃꯣꯏꯗꯤ ꯍꯟꯗꯛꯇꯤ ꯀꯔꯤꯁꯨ ꯌꯥꯔꯣꯏꯗ ꯕꯣꯜꯁꯨ ꯄꯥꯏꯕ ꯐꯪꯗꯦ
ꯎꯝ ꯎꯝ
ꯑꯣꯏꯔꯣꯏꯕ ꯑꯣꯏꯔꯣꯏꯕ ꯃꯣꯏꯗꯤ
ꯑꯁ ꯅꯨꯡꯉꯥꯏꯇꯕꯅꯤꯍꯦ ꯃꯣꯏ ꯐꯦꯟꯁꯤꯡꯗꯣ ꯑꯉꯥꯡꯈꯣꯏꯒ ꯃꯣꯏ ꯐꯝꯃꯤꯟꯅꯔꯒ ꯑꯟ ꯑꯉꯥꯡ ꯃꯣꯏ ꯃꯔꯤꯅꯦꯕ ꯃꯣꯏ ꯃꯔꯤꯅ ꯀꯩꯅꯣ ꯑꯣꯏꯕ ꯑꯅꯤ ꯑꯃꯅ ꯃꯦꯁꯤꯒꯤ ꯐꯦꯟ ꯑꯗꯒꯤ ꯑꯅꯤ ꯑꯃꯅ ꯔꯣꯅꯥꯜꯗꯣꯒꯤ ꯐꯦꯟꯅꯦꯕ ꯌꯦꯠꯅꯕꯗ ꯈꯦꯅꯕꯗ ꯑꯁ ꯀꯨꯝꯍꯩ ꯑꯃꯅꯤꯍꯦ ꯃꯣꯏꯒꯤꯗꯤ ꯕꯦꯠ ꯌꯦꯡꯉ ꯌꯦꯡꯉꯔꯒ
ꯍꯣꯏ ꯃꯣꯏꯁꯨ ꯃꯣꯏꯅ ꯍꯩꯌꯦ ꯍꯥꯏꯅ ꯆꯠꯄꯗꯨ
ꯑ ꯃꯣꯏꯒꯤ ꯌꯦꯠꯅꯕ ꯃꯣꯏꯒꯤ ꯀꯨꯝꯍꯩ ꯇꯥ ꯔꯒ ꯍꯦꯟꯅ ꯅꯨꯡꯉꯥꯏꯕꯗꯤ ꯂꯩꯇ꯭ꯔꯦ
ꯍꯣꯏ ꯑꯗꯨꯕꯨ ꯑꯗꯨ ꯅꯨꯄꯥꯗꯨ ꯑꯩꯗꯤ ꯈꯔ ꯌꯦꯡꯅꯤꯡꯗꯕ
ꯎꯝ
ꯒꯞ ꯀꯟꯃꯟꯕꯒꯤꯀꯣ
ꯀꯔꯤꯅꯣ ꯑꯈꯣꯏꯅ ꯄꯥꯝ ꯑꯩꯅ ꯄꯥꯝꯗꯕꯒꯤ ꯑꯣꯏꯔꯝꯅꯤꯌꯦ ꯁꯨꯛꯌꯦꯡ ꯌꯦꯡꯅꯤꯡꯗꯦ ꯃꯥꯗꯣ
ꯎꯝ ꯑꯈꯣꯏꯗꯕꯨꯗꯤ ꯑꯈꯣꯏ ꯗꯕꯨꯗꯤ ꯂꯥꯟꯖꯗꯕ ꯀꯔꯤꯁꯨ ꯂꯥꯟꯗꯗꯕꯒꯤ ꯌꯦꯡꯅꯤꯡꯗꯕꯗꯣ
ꯇꯨ ꯃꯣꯏ ꯑꯅꯤꯁꯨ ꯀ꯭ꯔꯤꯁꯨ ꯈꯪꯂꯝꯃꯣꯏꯌꯦ ꯃꯣꯏ ꯐꯦꯟ ꯑꯩꯈꯣꯏ ꯐꯦꯟ ꯁꯤꯡꯅ ꯇꯧꯕꯅꯦ ꯏꯟꯁꯇꯥꯒ꯭ꯔꯥꯝꯗ ꯀꯗꯥꯏꯗꯒꯤ ꯃꯤꯒꯤ ꯑꯁꯣꯏ ꯑꯁꯣꯏꯕ ꯌꯦꯡꯉ꯭ꯔꯒ ꯑꯗꯨꯝ ꯇꯧꯕꯗꯨꯗꯤ ꯑꯗꯨ ꯃꯣꯏ ꯑꯅꯤꯗꯤ ꯀ꯭ꯔꯤꯁꯨ ꯈꯪꯗꯦꯕ ꯑꯗꯨꯕꯨ ꯍꯟꯗꯛ ꯇꯣ ꯍꯟꯗꯛꯇꯨ ꯍꯟꯗꯛꯄꯨꯗꯤ ꯑ ꯔꯣꯅꯥꯜꯗꯣꯉꯣꯟꯗ ꯍꯪꯕꯅꯦꯕ
ꯎꯝ
ꯀꯣꯏꯁꯟ ꯗꯨꯝ ꯑ ꯀꯃꯥꯏꯟ ꯇꯧꯕ꯭ꯔꯥ ꯃꯤꯁꯤꯗꯨ ꯗꯨ ꯑꯗꯨ ꯑꯗꯨꯟ ꯑꯗꯨ ꯃꯥ ꯍꯟꯗꯛꯇꯤ ꯈꯔ ꯁꯥꯎꯕ ꯃꯥꯜꯂꯦ ꯀ꯭ꯔꯤꯁꯨ ꯈꯨꯝꯗꯦꯕ ꯑꯗꯨꯗꯨ ꯚꯥꯏꯔꯦꯜ ꯌꯥꯝ ꯆꯠꯄꯅꯦ
ꯎꯝꯝ
ꯃꯦꯁꯤꯅ ꯃꯦꯁꯤꯅ ꯑꯃꯨꯛꯀ ꯌꯥꯝ ꯅꯨꯡꯁꯤꯅꯉꯥꯏ ꯂꯩꯕꯗꯨ
ꯎꯝ
ꯑꯁ ꯃꯦꯁꯤꯗꯤ ꯃꯥꯗꯤ ꯃꯣꯏꯒꯤ ꯃꯑꯣꯡ ꯃꯇꯧꯗꯣ ꯌꯥꯝ ꯅꯨꯡꯁꯤꯅꯉꯥꯏ ꯂꯩꯌꯦꯀꯣ
ꯑ ꯑꯁ ꯃꯦꯁꯤ ꯈꯛꯇꯅꯤ ꯅꯈꯣꯏꯅ ꯂꯩꯖꯔꯤꯁꯦ ꯖꯤꯛ
ꯕꯣꯜ ꯉꯥꯛꯇ ꯍꯩꯕꯁꯨ ꯅꯠꯇꯕ ꯀꯔꯤꯔꯥ ꯃꯉꯣꯟꯗ ꯌꯥꯝ ꯃꯤꯉꯣꯟ ꯊꯤꯅꯉꯥꯏ ꯇꯧꯕꯗꯣ ꯍꯣꯏ ꯗꯨꯝ ꯃꯥꯗꯤ ꯀꯥꯛꯁꯨ ꯀꯥꯛꯇꯦ ꯑꯗꯨꯝ ꯃꯣꯏ ꯇꯤꯝ ꯈꯣꯏꯅꯁꯨ ꯌꯥꯝ ꯅꯨꯡꯁꯤꯕꯗꯣ ꯃꯉꯣꯟꯗ
ꯎꯝ
ꯅꯣꯏ ꯅꯣꯏ ꯅꯣꯏ ꯈꯨꯟꯁꯤꯡꯗꯤ ꯍꯦꯛꯄ ꯍꯧꯗ꯭ꯔꯤꯕ꯭ꯔꯣ
ꯍꯦꯛꯄ ꯍꯧꯕꯁꯦ ꯃꯣꯏ ꯈꯔꯗꯤ ꯍꯦꯛꯄ ꯍꯧꯅꯈ꯭ꯔꯦꯗ ꯑꯩꯗꯤ ꯆꯠꯄ ꯐꯪꯗ꯭ꯔꯦ
ꯅꯣ ꯑꯩꯗꯤ ꯑꯗꯨꯗꯣ ꯑꯁ ꯌꯥꯝ ꯆꯥꯅꯤꯡꯉꯦ
ꯆꯥꯅꯤ ꯏꯃꯥꯟꯅꯕꯤꯁꯨ ꯂꯩꯇ꯭ꯔꯦ ꯀꯔꯤ ꯆꯥꯅꯤ ꯊꯤꯕ ꯆꯠꯀꯗꯧꯕꯁꯨ ꯎꯝ ꯆꯠꯃꯤꯟꯅꯅꯤꯡꯉꯥꯏ ꯃꯤ ꯂꯩꯇꯕꯒꯤ ꯊꯤꯕ ꯆꯠꯇ꯭ꯔꯦ ꯆꯥꯗ꯭ꯔꯦ ꯑꯁ ꯃꯥ ꯂꯩꯔꯗꯤ ꯑꯩꯅ ꯅꯍꯥꯟ ꯅꯣꯡꯃ ꯀꯨꯝꯃꯑꯣ ꯍꯥꯏꯕꯅꯦ ꯑꯩꯅ ꯍꯥꯏꯕꯅꯤ ꯃꯥ ꯍꯣꯏꯗꯤ ꯍꯥꯏꯔꯝꯃꯒ ꯌꯦꯡꯒꯦ ꯍꯥꯏꯔꯝꯕꯅꯦ ꯑꯥꯏꯗꯒꯤ ꯈꯨꯟꯗꯗꯤ ꯏꯇꯣꯝꯇ ꯈꯛꯇ ꯉꯥꯏꯔꯦ ꯎꯝ ꯑꯗꯨ ꯂꯩꯇ꯭ꯔꯤꯉꯩ ꯃꯃꯥꯡꯗ ꯑꯗꯨꯗꯨꯅꯦꯕ ꯃꯦꯁꯦꯁ ꯊꯥꯅꯔꯝꯕꯅꯦ ꯑꯗꯨꯀꯥꯟꯗ
ꯃꯥꯗꯤ ꯂꯩꯔꯗꯤ ꯑꯁꯤꯒꯨꯝꯕꯗꯤ ꯋꯥꯠꯇꯦꯕ
ꯎꯝ ꯋꯥꯠꯇꯦ ꯑꯁ ꯀꯧꯔ ꯀꯧꯔꯒ ꯂꯥꯛꯑꯣ ꯂꯥꯛꯑꯣ ꯆꯠꯂꯁꯦ ꯍꯥꯏꯔꯒ ꯃꯥꯅ ꯃꯀꯣꯛ ꯊꯪꯂꯒ ꯆꯠꯀꯗꯕꯅꯤ
ꯀꯅꯥꯔꯣ
ꯀꯩꯅꯣꯕꯨ ꯏꯆꯦꯗꯣ
ꯑꯦ ꯏꯆ ꯏꯆꯦꯗꯣ
ꯎꯝ
ꯍꯣꯏꯅꯦꯀꯣ ꯀꯩꯅꯣꯁꯨ ꯂꯩꯇ꯭ꯔꯕꯅꯤꯅ ꯑꯥꯎꯗꯦ ꯑꯃꯁꯨ ꯅꯣꯏ ꯈꯨꯟꯗ ꯈ꯭ꯋꯥꯏꯗꯒꯤ ꯂꯩꯁꯥꯕꯤ ꯑꯐꯥꯎꯕꯗꯨ
ꯃꯥꯁꯨ ꯂꯩꯇ꯭ꯔꯦ
ꯓꯥꯠꯓꯥꯠꯅꯦ
ꯑꯁ ꯍꯧꯖꯤꯇꯤꯪ ꯃꯌꯥꯝ ꯅꯣꯏꯈ꯭ꯔꯦꯗ ꯌꯥꯝ ꯅꯣꯏꯈ꯭ꯔꯦꯕ
ꯃꯥꯔ‌ꯣ
ꯍꯣꯏ ꯎꯝ ꯀꯩꯅꯣꯗꯒꯤ ꯑꯃ ꯄꯨꯈ꯭ꯔꯤ ꯃꯅꯥꯛꯀꯤ ꯎꯝ ꯂꯩꯕ ꯌꯨꯝꯗ‌ꯣ ꯑꯗꯨꯗ ꯂꯩꯕ ꯑꯉꯥꯡꯗ‌ꯣ ꯑꯗꯨꯒꯤ ꯔꯤꯀꯣꯔꯠ ꯊꯨꯒꯥꯏꯒꯗꯧꯔ‌ꯦ ꯃꯥ
ꯑꯣꯍ‌ꯣ ꯅꯨꯄꯥꯗꯣ
ꯇ ꯅꯨꯄꯤꯗ‌ꯣ
ꯀꯔꯤꯔꯛ ꯀꯅꯥꯔꯛ ꯑꯣ
ꯑꯁꯤ ꯑꯗꯨꯝ ꯑꯁꯦꯡꯕꯒꯤꯔꯣ
ꯑ‌ ꯔꯤꯀꯣꯔꯠ ꯊꯨꯒꯥꯏꯗꯧꯔꯦ ꯑꯩꯅ ꯃꯥꯒꯤ ꯔꯤꯀꯣꯔꯠ ꯊꯨꯒꯥꯏꯔꯒꯦ ꯈꯜꯂꯕ꯭ꯔꯣ ꯍꯥꯏꯔꯒ
ꯒ꯭ꯔꯕꯖꯥꯠꯂꯣ ꯍꯣꯁꯇꯦꯜꯗ ꯂꯩꯔꯒ
ꯎꯝ ꯇꯨꯝꯕꯒ ꯆꯥꯕꯒ ꯃꯥ ꯅꯨꯡꯉꯥꯏꯔꯦ
ꯑꯁ ꯑꯗꯨ ꯃꯥꯗꯤ ꯅꯣꯏꯔꯗꯤ ꯐꯖꯔꯣꯏꯍꯦ
ꯎꯝ ꯑ ꯁꯕꯣꯝ ꯁꯥꯔꯒ ꯀꯨꯝꯃꯛꯑꯦ ꯍꯌꯦꯡ ꯈꯨꯟꯗ ꯑꯩꯗꯤ ꯌꯨꯝꯗ ꯂꯩꯔꯝꯗ꯭ꯔꯕꯅꯤꯅ ꯊꯦꯡꯅꯍꯧꯗ꯭ꯔꯦ
ꯑꯣ ꯀꯅꯥꯅ ꯍꯥꯏꯕ꯭ꯔꯣ ꯅꯣꯏꯈ꯭ꯔꯦ ꯍꯥꯏꯅ
ꯏꯅꯦ ꯍꯣꯏꯅ ꯍꯥꯏꯔꯛꯄ ꯅꯍꯥꯟꯗꯣ ꯍꯣꯂꯤꯗꯦꯒꯤ ꯃꯥ ꯀꯨꯝꯃꯛꯑꯝꯕꯅꯦꯕ ꯑꯗꯨꯒꯤ ꯅꯠꯇꯦ ꯍꯣꯂꯤꯗ‌ꯦ ꯅꯠꯇꯦ ꯅꯣꯡꯃ ꯀꯨꯝꯃꯛꯑꯝꯕꯅꯦ ꯑꯗꯨ
ꯀꯔꯤꯅꯣ ꯃꯥ ꯅꯨꯄꯥ ꯐꯪꯂꯝꯗꯥꯏꯁꯤꯗ ꯑꯗꯨꯃꯥꯏ ꯅꯣꯏꯔ ꯂꯩꯔꯗꯤ
ꯑꯁ ꯕꯣꯝ ꯁꯥꯒ꯭ꯔꯦꯅ ꯃꯥꯜꯄꯤꯛꯀꯤ ꯔꯤꯀꯣꯔꯠ ꯍꯨꯝ
ꯑꯗꯨꯅꯦ ꯍꯥꯏꯕꯗꯨ ꯃꯥꯏ ꯃꯥꯏꯄꯦꯛ ꯑꯣꯏꯅ ꯑꯦ ꯑꯃꯨꯛꯀ ꯑꯉꯥꯡ ꯑꯣꯏꯔꯤꯗꯅ ꯃꯣꯏꯗꯤ
ꯎꯝ ꯃꯥꯒꯤ ꯔꯤꯀ‌ꯣꯔꯠ ꯊꯨꯒꯥꯏꯔꯒꯦ ꯈꯜꯂꯕꯖꯥꯠꯅꯤ
ꯑꯁ ꯑꯗꯨ ꯑꯅꯤꯒꯤ ꯕꯨꯖꯥꯏꯗ ꯅꯪ ꯈ꯭ꯔꯤꯁꯃꯥꯁꯇ ꯀꯣꯏꯌ‌ꯣ
ꯑꯩꯅ ꯅꯣꯡꯃ ꯅꯣꯡꯃꯒꯤ ꯆꯞꯁꯜꯂꯛꯑꯦ
ꯍꯣꯏ ꯑꯗꯨ ꯌꯥꯝ ꯁꯣꯟꯕꯁꯨ ꯅꯨꯡꯉꯥꯏꯇꯦ ꯑꯃꯨꯛꯀ ꯌꯥꯝ ꯅꯣꯏꯕꯁꯨ ꯋꯥꯏꯌꯦ ꯁꯝꯃ꯭ꯔꯗ ꯌꯥꯝ ꯋꯥꯏꯌꯦ ꯁꯥꯥꯕꯒꯥꯟꯗꯗꯤ ꯀꯗꯥꯏꯗꯩ ꯑꯩꯈꯣꯏ ꯑꯁꯣꯟꯕ ꯐꯥꯎꯕ ꯑꯁ ꯑꯩ ꯍꯟꯗꯛ ꯍꯟꯗꯛꯇꯤ ꯄꯨꯔꯥ ꯑꯩꯗꯨ ꯆꯩ ꯑꯣꯏꯈ꯭ꯔꯦ
ꯎꯝ
ꯑꯁꯦꯞ ꯑꯉꯥꯡ ꯑꯃ ꯂꯥꯛꯄꯗꯒꯤ ꯍꯧꯖꯤꯛꯇꯤ ꯃꯥꯗꯨ ꯌꯥꯝ ꯐꯈ꯭ꯔꯦꯕ
ꯑꯪ ꯐꯅ ꯐꯅꯁꯨꯨꯒꯤꯗ ꯏꯁꯇꯦꯇꯁ ꯊꯥꯒꯠꯂꯛꯄꯗꯣ
ꯑꯁ ꯍꯧꯖꯤꯛꯇꯤꯀꯣ ꯃꯥꯗꯨ ꯑꯁ ꯅꯨꯡꯁꯤꯕꯖꯥꯠꯅꯦꯍ‌ꯦ ꯄꯨꯔꯥꯠ
ꯑꯁ ꯎꯝ
ꯐꯣꯟꯁꯨ ꯌꯦꯡꯗ꯭ꯔꯦ ꯑꯗꯨꯝ ꯐꯝꯔꯒ ꯁꯅꯕꯒꯨꯝ ꯃꯊꯟꯅ ꯁꯅꯥꯔ ꯂꯩꯒꯅꯤ
ꯎꯝ
ꯍꯧꯖꯤꯛꯇꯤ ꯍꯧꯖꯤꯛꯇꯤ ꯑꯗꯨꯝ ꯃꯄꯥꯟ ꯊꯣꯛꯄꯒꯨꯝꯕꯁꯨ ꯃꯊꯟꯅ ꯍꯩꯈ꯭ꯔꯦꯕ
ꯎꯝ
ꯑꯗꯨꯒꯤ ꯑꯩꯅ ꯍꯥꯏꯕ ꯑꯁ ꯑꯩ ꯊ‌ ꯃꯉꯣꯟꯗ ꯑꯗꯨꯝ ꯂꯩꯃꯤꯟꯅꯕꯅꯤꯅꯀꯣ ꯊꯥꯗꯣꯛꯄ ꯉꯝꯒꯗꯧ ꯃꯥꯟꯗ꯭ꯔꯕꯗꯣ
ꯄꯨꯔꯒ ꯆꯠꯈ꯭ꯔ‌ꯣ
ꯍꯣꯏ ꯑꯗꯣ ꯑꯁ ꯅꯨꯡꯁꯤꯌꯦ
ꯍꯌꯦꯡ ꯅꯣꯡꯃ ꯀ‌ꯣꯏꯔꯣꯗꯅ
ꯑꯅꯣ ꯍꯧꯖꯤꯛꯇꯤ ꯍꯧꯖꯤꯛꯇꯤ ꯀꯣ ꯀꯣꯏꯕ ꯀꯣꯏꯕꯗꯤ ꯐꯪꯗ꯭ꯔꯦꯍꯦ ꯏꯃꯥꯈꯣꯏꯁꯨ ꯂꯩꯇꯕꯅꯤꯅ ꯃꯥ ꯃꯊꯟꯅ ꯊꯝꯕꯗꯨ ꯌꯥꯗꯦꯕ ꯑꯗꯨꯅ ꯎꯝ ꯃꯄꯥꯟꯗꯤ ꯁꯨꯛꯊꯣꯛ ꯊꯣꯛꯇ꯭ꯔꯦ ꯑꯩꯈꯣꯏꯁꯤ ꯃꯅꯥꯛ ꯅꯠꯇ꯭ꯔꯗꯤ
ꯎꯝ ꯎꯗꯕꯕꯨ ꯀꯨꯏꯔꯦ
ꯍꯧꯖꯤꯛꯇꯤ ꯃꯁꯛꯇꯣ ꯄꯨꯔꯥ ꯆꯦꯟꯖ ꯇꯧꯈ꯭ꯔꯕꯅꯦꯍꯦ ꯋꯥꯡꯂꯒ ꯑꯗꯨꯗ ꯑꯗꯨꯗ ꯂꯩꯕ ꯀꯥꯟꯗ ꯃꯤꯅ ꯑꯁ ꯐꯠꯇꯦ ꯐꯠꯇꯦ ꯕꯦꯠꯅꯤ ꯍꯥꯏꯕꯗꯨ ꯍꯧꯖꯤꯛꯇꯤ ꯑꯣꯏꯗ꯭ꯔꯕꯅꯦꯍꯦ
ꯒꯨꯠ ꯚꯣꯢ ꯑꯣꯢꯒ꯭ꯔꯕꯣ ꯍꯤ ꯍꯤ
ꯎꯝ ꯃꯥꯗꯨ ꯃꯥꯗꯨ ꯐꯕꯗꯤ ꯐꯕꯅꯦꯕ ꯑꯗꯨꯝ ꯎꯝ ꯃꯃꯥꯅ ꯁꯅꯥꯍꯟꯅꯉꯥꯏ ꯇꯟꯕꯒꯤꯀꯣ
ꯎꯝ
ꯑꯗꯨꯝ ꯐꯣꯟ ꯉꯥꯛꯇ ꯌꯦꯡꯍꯟꯕꯒꯤꯀꯣ ꯍꯧꯖꯤꯛꯇꯤ ꯑꯗꯨꯝ ꯅꯨꯡꯗꯥꯡ ꯈꯨꯠ ꯇꯨꯝꯕꯗꯨꯝ ꯑꯗꯨꯝ ꯋꯥꯛꯀꯤꯡ ꯆꯠꯄꯗꯨ ꯃꯊꯟꯗ ꯑꯗꯨꯝ ꯆꯦ ꯍꯧꯖꯤꯛꯇꯤ ꯃꯥꯗꯨ ꯎꯝ ꯐꯣꯟꯒꯨꯝꯕꯗꯨ ꯌꯦꯡꯅꯤꯡꯗ꯭ꯔꯦꯕ ꯃꯥꯗꯨ
ꯑꯣ
ꯍꯥꯟꯅꯗꯤ ꯏꯍꯤꯡꯗꯒ ꯑꯗꯨꯝ ꯂꯥꯎꯅꯗ꯭ꯔꯥ ꯏꯆꯦꯒ
ꯎꯝ
ꯍꯧꯖꯤꯛꯇꯤ ꯏꯍꯤꯡꯒꯨꯝꯕꯗꯣ ꯑꯗꯨꯝ ꯏꯔꯨꯕꯅꯤꯅ ꯅꯨꯡꯉꯥꯏ ꯅꯨꯡꯉꯥꯏꯅ ꯇꯨꯝꯃꯦꯕ ꯃꯥꯗꯨ
ꯑꯣ ꯎꯝ ꯃꯁꯤ ꯆꯥꯎꯔ ꯆꯥꯎꯔꯒ ꯅꯨꯡꯁꯤꯔꯛꯑꯅꯤ ꯈꯔ ꯂꯩꯔꯗꯤ ꯑꯃꯨꯛꯀ ꯂꯝꯍꯦꯟꯕꯁꯨ ꯀꯅꯥꯥꯅ ꯈꯪꯕꯅꯣ
ꯃꯥꯒꯤ ꯃꯌꯥꯝꯕꯗꯨ
ꯑꯥ
ꯃꯌꯥꯝꯕꯁꯤꯅꯦ ꯈ꯭ꯋꯥꯏꯗꯒꯤ ꯄꯪꯕꯁꯦ
ꯀꯩꯅꯣꯗꯤ ꯃꯥꯒꯤ ꯑꯥ ꯃꯥꯒꯤ ꯃꯃꯥꯟꯅꯕꯗꯤ ꯂꯩꯇ꯭ꯔꯕ꯭ꯔꯣ ꯍꯧꯖꯤꯛ ꯑꯁꯦ ꯑꯪ ꯑꯥ ꯑꯩꯈꯣꯏ ꯌꯨꯝꯗ ꯂꯩꯕ ꯑꯉꯥꯡꯒꯤ ꯃꯃꯥꯟꯅꯕ ꯃꯥꯒ ꯂꯩꯃꯤꯟꯅꯕꯗꯨ
ꯂꯩꯔꯝꯕꯅꯦ ꯉꯔꯥꯡ ꯅꯍꯥꯟ ꯂꯩꯔꯝꯕꯅꯦ ꯑꯃꯨꯛꯀ ꯆꯠꯈ꯭ꯔꯦ ꯃꯣꯏꯗ
ꯑꯣ ꯑꯗꯨ ꯃꯥ ꯑꯣ ꯃꯥꯗꯤ ꯁ꯭ꯀꯨꯜ ꯀꯥꯔꯣꯢ ꯁ꯭ꯀꯨꯜ ꯀꯥꯔꯣꯏꯗ꯭ꯔꯣ
ꯈꯪꯗꯦ ꯀꯥꯒꯦꯔꯥ ꯀꯥꯔꯣꯏꯗ꯭ꯔꯥ ꯑꯩꯅꯗꯤ ꯁ꯭ꯀꯨꯜꯗꯣ ꯀꯥꯍꯜꯂꯣꯅꯗꯤ ꯍꯥꯏꯕꯅꯦ ꯃꯣꯏꯗꯣ ꯀꯥꯒꯦꯔ ꯀꯥꯔꯣꯢꯗ꯭ꯔꯥ ꯈꯪꯗꯦ ꯀꯍꯟ ꯀꯍꯟꯒꯗꯧꯕꯗꯤ ꯃꯥꯟꯗ꯭ꯔꯦ ꯍꯟꯗꯛ
ꯑꯣ ꯑꯗꯣ ꯑꯅꯣ ꯑꯅꯣ ꯃꯥꯗꯤ ꯈꯔ ꯉꯥꯡꯕ ꯊꯣꯛꯈ꯭ꯔꯕ ꯅꯠꯇ꯭ꯔꯣ
ꯎꯝ ꯊꯣꯛꯈ꯭ꯔꯦ ꯃꯥꯗꯤ ꯄꯨꯔꯥ ꯊꯣꯛꯈ꯭ꯔꯦꯗ
ꯑꯗꯨ ꯀꯔꯤꯒꯤ ꯇꯣꯛꯍꯟꯒꯦ ꯇꯧꯕ꯭ꯔꯣ
ꯈꯪꯗꯦ ꯀꯔꯤ ꯇꯧꯕꯒꯤꯔ ꯌꯨꯝꯗꯁꯨ ꯂꯩꯇꯕꯅꯤ ꯃꯣꯏꯗꯨ
ꯑꯗꯨꯗ ꯀꯥꯕꯅꯗꯤ ꯆꯞ ꯆꯥꯔꯒꯕꯅꯦꯅꯀꯣ ꯒꯥꯔꯤꯁꯨ ꯗꯨꯝ ꯌꯨꯝꯗꯒꯤ ꯑꯗꯨꯝ ꯂꯥꯛꯄꯗꯨꯕꯨ
ꯀꯥꯔꯣ ꯀꯥꯍꯜꯂꯣꯅꯁꯨ ꯑꯩꯅ ꯍꯥꯏꯕꯅꯦ ꯑꯗꯣ
ꯅꯠꯇꯦ ꯃꯥꯒ ꯑꯁꯤꯗ ꯂꯩꯕꯁꯦ ꯀꯅꯥꯅ ꯑꯍꯟꯔꯣ ꯃꯥꯅ ꯑꯍꯟ ꯑꯣꯏꯔꯝꯅꯤꯗ ꯑꯗꯣ ꯃꯥꯗꯤ ꯁ꯭ꯀꯨꯟ ꯀꯥꯅꯉꯩ ꯃꯇꯝꯗꯤ ꯄꯨꯔꯥ ꯌꯧꯈ꯭ꯔꯦ
ꯎꯝ
ꯎꯝ
ꯀꯥꯍꯟꯗꯦ ꯀꯔꯤ ꯇꯧꯕ꯭ꯔꯥ ꯈꯪꯗꯦ ꯃꯣꯏ ꯌꯨꯝꯗ ꯌꯨꯝꯗꯁꯨ ꯈꯨꯟꯕꯗꯁꯨ ꯂꯩꯗꯤ ꯂꯩꯇꯦ ꯃꯣꯏꯗꯣ ꯑꯩꯅꯁꯨ ꯃꯣꯏꯗ ꯍꯥꯏꯕꯅꯦꯕ ꯑꯉꯥꯡꯗꯣꯀꯩꯅꯣ ꯇꯧꯕ꯭ꯔꯗꯤ ꯀꯥꯍꯜꯂꯣꯅꯗꯤ ꯍꯥꯏꯕꯅꯦ ꯈꯪꯗꯦ ꯃꯤ ꯀꯔꯤ ꯍꯥꯏꯕ꯭ꯔꯥ
ꯆꯞ ꯃꯥꯟꯅꯕꯅꯣ ꯑꯅꯤꯗꯣ ꯆꯞ ꯃꯥꯟꯅꯕꯅꯤ
ꯎꯝ ꯃꯥꯟꯕꯨꯗꯤ ꯃꯥꯟꯅꯕ ꯑꯗꯣ ꯑꯃꯨꯛ
ꯑꯈꯣꯏ ꯏꯆꯦꯒꯥ